ꯑꯣ ꯍꯜꯂꯣ ꯇꯨꯝꯅꯤꯡꯂꯕꯔꯣ
ꯑꯩ ꯍꯥꯥ
ꯇꯨꯝꯅꯤꯡꯔꯕ꯭ꯔꯣ
ꯇꯨꯝꯅꯤꯡꯇ꯭ꯔꯤꯗ꯫ ꯅꯌꯥꯝꯕ ꯍꯥꯏꯕꯗꯣ ꯁꯤꯗ ꯂꯩꯕꯗꯨꯔ꯫
ꯅꯠꯇꯦ ꯑꯥꯈꯨꯟꯒꯤ ꯑꯁꯦꯡꯕ ꯑꯌꯥꯝꯕ꯫
ꯑꯁ꯫
ꯑꯩ ꯀꯩꯅꯣ ꯉꯁꯥꯏ ꯐꯣꯟꯇꯧ ꯫ ꯇꯧꯔꯛꯒ꯭ꯅꯤ꯫
ꯌꯥꯝ ꯊꯦꯡꯉꯤꯅ ꯌꯨꯝꯗ ꯂꯩꯕ꯫
ꯎꯝ ꯊ‌ꯦꯡꯅ ꯇꯨꯝꯕꯅꯤ ꯃꫭꯏꯗꯤ꯫
ꯍꯥꯏ ꯂꯩꯕꯅꯤꯅꯀꯣ ꯈꯪꯗ‌ꯦ꯫ ꯃꯥꯕꯨꯁꯨ ꯍꯥꯏꯈ꯭ꯔꯕꯅꯦ ꯑꯩ꯫
ꯀꯔꯤꯔꫭ꯫
ꯐꫭꯟ ꯇꯧꯅꯤꯉꯥꯏ꯫
ꯑꯣ꯫
ꯅꯕꯥꯅꯤ ꯇꯧꯔꯣ ꯔꯤ ꯇꯧ ꯅꯨꯉꯥꯏ ꯍꯥꯏꯔꯛꯀꯦ ꯑꯦ ꯍꯥꯏꯕꯤꯔꯒꯦ꯫ ꯍꯌꯦꯡ
ꯈꯪꯅꯗꯕ ꯃꯤꯒ ꯁꯥꯅꯤꯡꯗꯦꯗ
ꯈꯪꯅꯕ ꯃꯤ ꯑꯣꯏꯔꯁꯨ ꯁꯥꯟꯅꯕ ꯌꯥꯕ ꯌꯥꯗꯕ ꯃꯨꯛ ꯀ ꯂꯩꯔꯤ ꯈꯪꯅꯕ ꯑꯗꯨꯁꯨ
ꯌꯥꯝ ꯅꯨꯡꯉꯥꯏꯕꯅꯤ
ꯄꯨꯡ ꯀꯌꯥꯗ ꯍꯦꯛ ꯍꯦꯛ ꯇꯨꯝꯕ꯭ꯔꯥ
ꯑꯩꯔꯣ
ꯎꯝ
ꯕꯔꯣ
ꯄꯨꯡ ꯀꯌꯥꯗꯤ ꯇꯨꯝꯕ꯭ꯔꯥ ꯅꯣꯏꯁꯦ ꯉꯟꯅ ꯍꯧꯒꯠꯂꯦ ꯑꯃꯨꯛꯀ
ꯕꯥꯔꯣ ꯑꯦ ꯕꯨꯡ ꯑꯃ ꯑꯃꯗ ꯇꯨꯝꯂꯗꯤ ꯑꯅꯤ ꯑꯍꯨꯝ ꯃꯔꯤ ꯃꯉꯥ ꯇꯔꯨꯛ ꯇꯔꯦꯠ ꯃꯥꯄꯜ
ꯎꯉ ꯃꯉꯥ ꯄꯨꯡ ꯇꯔꯨꯛ ꯄꯨꯡ ꯇꯔꯨꯛꯀꯨꯝꯕꯗꯤ ꯇꯨꯝꯃꯤ ꯈꯣꯏꯗꯤ
ꯄꯨꯡ ꯇꯔꯨꯛꯗꯤ ꯌꯥꯝꯃꯟꯗ꯭ꯔꯦꯍꯦ ꯇꯔꯦꯠ ꯑꯦꯠ ꯂꯤꯁ ꯇꯔꯦꯠ ꯇꯨꯝꯒꯗꯕꯅꯤꯅꯦ ꯇꯔꯦꯠ ꯅꯪꯗꯤ ꯄꯨꯡ ꯑꯥꯗ ꯂꯩꯕ ꯀꯥꯟꯗꯗꯤ ꯑꯩꯈꯣꯏꯁꯨ ꯄꯨꯡ ꯑꯅꯤ ꯑꯍꯨꯝꯅ ꯑꯗꯨꯝ ꯇꯨꯝꯃꯦ ꯇꯨꯝꯕꯁꯦ ꯆꯥꯛ ꯊꯣꯡꯅꯤꯉꯥꯏ ꯍꯒꯠꯄ ꯎꯝ ꯄꯨꯡ ꯃꯔꯤ ꯃꯉꯥ ꯑꯗꯨꯒꯨꯝꯕꯗꯁꯨ ꯇꯨꯝꯕꯁꯨ ꯌꯥꯎꯋ ꯈ꯭ꯋꯥꯏ ꯑꯌꯥꯝꯕꯗꯤ ꯕꯔꯣ ꯄꯨꯡ ꯑꯃ ꯑꯗꯨꯒꯨꯝꯕꯗꯁꯨ ꯇꯨꯝꯕ ꯂꯩꯌꯦ ꯑꯗꯨꯕꯨ
ꯅꯣꯡꯃ ꯐꯣꯟ ꯀꯨꯏꯅ ꯌꯦꯡꯔꯒ ꯄꯨꯡ ꯑꯍꯨꯝ ꯃꯔꯤ ꯑꯗꯨꯋꯥꯏꯗꯁꯨ ꯇꯨꯝꯕ ꯂꯩꯌꯦꯕ ꯑꯗꯨꯀꯥꯟꯗꯗꯤ ꯇꯨꯝꯕ ꯃꯇꯝꯁꯦ ꯂꯩꯇ꯭ꯔꯦꯗ ꯑꯗꯨꯗ ꯆꯥꯛ ꯊꯣꯡꯅꯤꯡꯉꯥꯏ ꯑꯃꯨꯛ ꯍꯧꯒꯠꯄ ꯀꯩ ꯇꯧꯕ ꯇꯨꯝꯕꯗꯣ ꯌꯥꯝꯗꯦꯗ ꯑꯗꯨꯒꯤꯁꯨ ꯑꯣꯏꯔꯝꯒꯅꯤ ꯈꯔ ꯀꯪꯕꯗꯣꯀꯣ ꯇꯨꯝꯕ ꯌꯥꯝꯗꯕꯒ ꯊꯕꯛꯁꯨ ꯂꯦꯞꯇꯕ
ꯊꯕꯛ ꯃꯥꯐꯝꯗꯥ ꯑꯁ
ꯇꯨꯝꯃꯟꯗꯅ ꯌꯥꯗ꯭ꯔꯦꯅꯦ
ꯇꯨꯝꯒꯅꯣ ꯇꯨꯝꯔꯗꯤ ꯑꯩ ꯕꯤ ꯄꯤ ꯒꯨꯝꯕ ꯋꯥꯡꯕꯁꯤꯗꯤ
ꯑꯁꯦꯡꯕꯅꯦ ꯇꯨꯝꯃꯟꯕꯁꯨ ꯌꯥ ꯌꯥꯗꯦ
ꯍꯣꯏ ꯇꯨꯝꯄꯟꯕꯁꯨ ꯌꯥꯕꯨꯗꯤ ꯌꯥꯗꯦ ꯑꯗꯨꯕꯨ ꯇꯨꯝꯕꯗꯨꯅꯀꯣ ꯍꯧꯖꯤꯛꯁꯦ ꯑꯩꯁꯦ ꯋꯥꯈꯜ ꯅꯨꯡꯉꯥꯏꯗꯕꯅꯤꯅꯀꯣ ꯇꯨꯝꯊꯣꯛꯂꯒꯦ ꯍꯥꯏꯅ ꯑꯗꯨꯝ ꯇꯨꯝꯕꯅꯤ
ꯈꯔ ꯀꯣꯛꯑꯦꯅ ꯃꯇꯝꯁꯨ ꯇꯥꯏꯝ ꯄꯥꯁ ꯑꯣꯏꯍꯟꯕ
ꯅꯨꯡꯊꯤꯟꯗꯥ ꯄꯨꯡ ꯑꯅꯤ ꯑꯅꯤ ꯃꯈꯥꯏ ꯑꯃ ꯃꯈꯥꯏ ꯑꯗꯨꯒꯨꯝꯕꯗꯤ ꯑꯗꯨꯝ ꯇꯨꯝꯃꯤ ꯎꯝ ꯅꯨꯃꯤꯠ ꯈꯨꯗꯤꯡꯒꯤ ꯅꯨꯡꯉꯥꯏꯒꯦ ꯌꯥꯗ꯭ꯔꯦ ꯑꯩꯅ ꯁꯤꯗ ꯑꯗꯨꯝ ꯂꯩꯔꯗꯤ
ꯌꯥꯔꯣꯏ ꯌꯥꯔꯣꯏ ꯑꯗꯨꯒꯤ ꯍꯩꯅꯕꯤ ꯇꯧꯔꯛꯀꯅꯤꯀꯣ ꯊꯕꯛ ꯑꯇꯣꯞꯄ ꯁꯨꯔꯒ
ꯍꯣꯏ ꯑꯗꯨꯕꯨꯗꯤ
ꯅꯨꯡꯇꯤꯒꯤ ꯇꯨꯝꯕꯒꯤ ꯍꯩꯅꯕꯤꯗꯣ ꯍꯧꯔꯛꯑꯗꯤ
ꯌꯥꯔꯣꯏꯍꯦ
ꯑꯁ ꯅꯕꯦꯝꯕ꯭ꯔ ꯗꯤꯁꯦꯝꯕ꯭ꯔꯗ ꯊꯨꯅ ꯌꯧꯔꯗꯤ ꯐꯥꯗꯧꯕ ꯅꯕꯥꯅꯤ ꯍꯥꯟꯅ ꯇꯧꯔꯒ ꯊꯕꯛꯇꯣ ꯅꯨꯡꯉꯥꯏꯔꯗꯤ ꯑꯩꯈꯣꯏꯅꯤꯁꯨ ꯑꯗꯨꯝ ꯌꯥꯎꯅꯕ ꯑꯃꯗꯨꯒꯗꯤ ꯂꯩꯃꯤꯟꯅꯅꯤꯡꯗꯕ꯭ꯔꯣ ꯅꯪꯅ ꯍꯥꯏꯕ ꯃꯤꯗꯣ ꯀꯔꯤ ꯇꯧꯕ꯭ꯔꯣ
ꯑꯩꯅ ꯄꯨꯔꯒ ꯑꯁ ꯈꯪꯗꯦ
ꯑꯗꯨꯅꯦ ꯔꯤꯛꯁ ꯂꯩꯕꯀꯣ ꯅꯪꯅ ꯁꯤ ꯇꯧꯕꯩꯅꯤ ꯍꯥꯟꯅ ꯍꯣꯏ ꯑꯗꯨꯁꯨ ꯂꯩꯌꯦ
ꯑꯗꯨꯝꯕ ꯑꯩ
ꯃꯤꯒꯤꯗꯃꯛꯁꯦ ꯇꯧꯗꯕꯅ ꯑꯗꯨꯝ ꯐꯩꯌꯦ ꯑꯩꯒꯤ ꯈꯛꯇ ꯇꯧꯕꯀꯣ ꯑꯗꯨꯅ ꯐꯔꯦꯗ ꯑꯩꯁꯦ ꯀꯨꯝꯁꯤꯗꯒꯤ ꯄꯦꯜꯂꯦ ꯃꯤꯁꯤꯡꯁꯦ
ꯑꯩꯒꯤ ꯋꯥꯁꯤꯔꯥ ꯃꯤꯒꯤ ꯀꯩꯅꯣ ꯇꯧꯕꯗꯒꯤ ꯋꯥꯁꯤꯔ ꯄꯦꯜꯂꯦ ꯑꯁꯦꯡꯕ
ꯑꯗꯨꯅꯤ ꯑꯩꯁꯨ ꯑꯁ ꯄꯦꯜꯂꯦ ꯄꯦꯜꯂꯦ
ꯑꯁ
ꯍꯩ ꯃꯤ ꯑꯃꯅ ꯁꯤ ꯇꯧꯔꯛꯑꯣ ꯇꯧꯕꯤꯌꯣ ꯇꯧꯕꯤꯌꯣ ꯑꯗꯨꯝ ꯇꯧꯔ ꯂꯩꯔꯦ ꯑꯩ ꯑꯩ ꯂꯩꯇ꯭ꯔꯀꯥꯟꯗꯗꯤ ꯑꯁ ꯑ ꯑꯩꯗꯤ ꯍꯥꯏꯅꯤꯡꯉꯥꯏꯁꯨ ꯇꯜꯂꯦ
ꯑꯍꯣꯏ ꯑꯗꯨ ꯄꯩꯁꯥꯒꯤ ꯈꯛꯇ ꯅꯠꯇꯕꯀꯣ ꯅꯍꯥꯟ ꯑꯩꯈꯣꯏꯁꯨ ꯃꯤ ꯃꯔꯤꯅꯦꯗꯅ ꯊꯣꯛꯄꯗꯣ
ꯎꯝ
ꯑꯃꯗꯤ ꯈꯔ ꯈꯔ ꯑꯉꯥꯡ ꯑꯣꯏꯕꯅꯤꯅ ꯑ ꯊꯣꯛꯇꯕꯤꯗ ꯑꯗꯨꯝ ꯂꯩꯔꯗꯤ ꯐꯥꯒꯗꯕꯧꯅꯦ ꯍꯥꯟꯅꯁꯨ ꯀꯣ ꯑꯃꯨꯛ ꯍꯥꯏꯕꯅꯤ ꯑꯩꯉꯣꯟꯗꯗꯤ ꯍꯥꯏ ꯗꯦ ꯑꯗꯨꯕꯨꯀꯣ ꯑꯩꯅꯗꯤ ꯀꯩꯅꯣ ꯇꯧꯕꯅꯤꯅ ꯅꯨꯡꯉꯥꯏꯗꯦꯗꯅ ꯃꯣꯏꯅꯁꯨꯨ ꯑꯗꯨꯗ ꯂꯩꯕꯗ ꯃꯥꯁꯨ ꯑꯦꯟꯁꯤ ꯆꯠꯄ ꯑꯗꯨꯒꯤ ꯌꯥꯝ ꯇꯟꯕ ꯃꯑꯣꯡ ꯗ ꯂꯩꯔꯒ ꯀꯣ ꯃꯆꯦꯅꯗꯤ ꯍꯥꯏꯕꯒꯤ ꯑꯩꯅꯁꯨ ꯑꯗꯨ ꯑꯣꯏꯔꯗꯤ ꯀꯩꯅꯣ ꯇꯧꯔꯁꯦ ꯍꯥꯏꯅ ꯑꯗꯨꯒ ꯊꯣꯛꯇ꯭ꯔꯗꯤ ꯑꯗꯨꯗ ꯂꯩꯕꯅ ꯅꯨꯡꯉꯥꯏ ꯑꯦꯗꯥ ꯅꯨꯡꯉꯥꯏꯒꯗꯕ ꯑꯣꯏꯔꯦꯗ ꯁꯨꯛ ꯑꯃꯨꯛ ꯍꯥꯏꯔꯛꯄꯀꯣ ꯌꯥꯝ ꯀꯩꯅꯣ ꯇꯧꯅꯗꯤ ꯍꯥꯏꯗꯦ ꯑꯗꯨꯕꯨ ꯑꯩꯅ ꯀꯧꯔꯛꯄꯅꯤꯅꯀꯣ ꯑꯩꯒꯤ ꯇꯨꯡ ꯏꯜꯂꯛꯄꯅꯤꯅ ꯀꯩꯅꯣ ꯇꯧꯋꯦꯗꯅ
ꯄꯝꯗꯤ ꯑꯩꯖꯨ ꯈꯜꯂꯤꯖꯦ ꯑꯗꯨ
ꯎꯝ ꯑꯥ
ꯑꯩꯒꯤ ꯐꯕ ꯈꯛꯇ ꯑꯗꯨꯝ ꯇꯧꯕꯅ ꯐꯩ ꯃꯤꯒꯤꯗꯃꯛꯇ ꯔꯤꯛꯁ ꯂꯧꯕ ꯑꯗꯨꯒꯨ ꯃꯁꯦ ꯄꯦꯜꯂꯦ
ꯑꯥ ꯑꯗ ꯂꯩꯔꯤꯉꯩꯗꯗꯤ ꯃꯥꯁꯨ ꯃꯄꯤ ꯐꯥꯎ ꯇꯥꯔꯒ ꯅꯨꯡꯉꯥꯏꯗꯕꯤꯗ ꯑꯗꯨꯝ ꯂꯩꯕꯗꯨꯗ ꯑꯩꯅꯗꯤ ꯑꯗꯨ ꯑꯣꯏꯔꯗꯤ ꯍꯥꯏꯅꯗꯤ ꯀꯩꯅꯣ ꯇꯧꯍꯟꯕꯀꯣ
ꯅꯦ ꯐꯔꯦ ꯐꯔꯦ
ꯍꯨꯝ
ꯑꯣꯞ ꯅꯨꯡꯉꯥꯏꯅꯕ ꯊꯕꯛ ꯑꯩꯁꯨ ꯅꯦꯛꯁꯇ ꯇꯨꯝ ꯗ ꯂꯩꯅꯤꯡꯗ꯭ꯔꯕ
ꯎꯝ
ꯍꯣꯏ ꯌꯨꯝꯊꯣꯛꯑꯒ ꯏꯀꯪ ꯀꯪꯉꯒ ꯊꯣꯛꯑꯗꯤ ꯑꯁ ꯎꯪꯉꯥ ꯂꯩꯕꯗꯨꯗꯤ ꯌꯥꯔꯣꯏꯅꯦ
ꯁꯤꯝ ꯔꯦꯁꯇꯨꯔꯦꯟꯒꯨꯝꯕꯗꯁꯨ ꯀꯩꯅꯣ ꯇꯧꯕꯀꯣ ꯕꯤꯖꯤꯗꯤ ꯑꯃꯨꯛ ꯂꯩꯕ ꯏꯕꯨꯡ
ꯔꯦꯜ ꯂꯩꯒꯗꯕꯗꯣ ꯏꯕꯨꯡꯁꯨ ꯀꯔꯤ ꯇꯧꯒꯗ꯭ꯔ ꯃꯥꯒꯤ ꯅꯨꯄꯤꯗꯣ ꯂꯥꯛꯇ꯭ꯔꯗꯤ ꯑꯗꯨꯝ ꯂꯩꯃꯤꯟꯅꯕ ꯌꯥꯏꯅ꯫
ꯎꯝ ꯎꯁ ꯁꯥꯥꯏ ꯁꯥꯥꯏ ꯌꯥꯗ꯭ꯔꯦꯍꯦ ꯉꯁꯤ ꯂꯥꯡ ꯅꯣꯡ ꯌꯥꯝ ꯃꯝꯔ꯭ꯖꯨ ꯌꯥꯝ ꯁꯥꯏꯌꯦꯅꯦ ꯀꯔꯤꯒꯤꯅꯣ
ꯅꯣꯡ ꯃꯪꯔꯗꯤ ꯁꯥꯕꯅꯦ
ꯅꯣꯡ ꯐꯖꯟꯅ ꯇꯥꯔꯗꯤ ꯐꯒꯗꯕꯅꯦ
ꯎꯝ
ꯑꯁ ꯍꯌꯦꯡ ꯗꯦꯠ ꯋꯥꯟ ꯑꯁ ꯅꯨꯡꯉꯥꯏꯔꯅꯤꯍꯦ ꯖꯨꯂꯥꯏ ꯖꯨꯂꯥꯏꯗꯗꯤ
ꯑꯃꯨꯛ ꯕꯤꯖꯤ ꯑꯣꯏꯅꯤ ꯍꯥꯏꯅꯦ ꯖꯨꯂꯥꯏ ꯊꯥꯁꯦ
ꯎꯝ ꯕꯤꯖꯤ ꯑꯣꯏꯅꯤ ꯈꯪꯗꯔꯦ ꯍꯟꯗꯛꯗꯤ ꯑꯁ ꯅꯍꯥꯟꯒꯤ ꯑ ꯄꯦꯖꯇꯣ
ꯎꯝ
ꯅꯍꯥꯟꯒꯤꯗꯤ ꯍꯟꯗꯛꯇꯤ ꯐꯣꯔ ꯍꯟꯗꯔ꯭ꯦꯠ ꯌꯥꯎꯔꯦ
ꯎꯝ ꯐꯣꯔ ꯍꯟꯗ꯭ꯔꯦꯗ ꯐꯥꯎ ꯑꯗꯨꯝ ꯂꯧꯕ꯭ꯔꯥ꯫
ꯊꯔꯤ ꯑꯦꯠꯇꯤ ꯗꯕꯜ ꯀꯥꯒꯥꯔꯦ
ꯑꯗꯨ ꯑꯣꯏꯔꯁꯨ ꯃꯤ ꯑꯅꯤ ꯑꯅꯤꯅꯦꯗꯅ ꯅꯣꯏ ꯂꯩꯕꯗꯨꯗꯤ
ꯃꯤ ꯑꯅꯤ ꯑꯣꯏꯔꯁꯨ ꯋꯥꯏꯌꯦ ꯂꯧꯕ ꯉꯝꯗꯦꯅꯦ
ꯎꯝ
ꯑꯩ ꯍꯥꯟꯅ ꯏꯊꯟꯗ ꯐꯥꯔꯁꯇ ꯂꯦꯞꯄꯗꯣ ꯑ ꯐꯥꯏꯚ ꯍꯟꯗ꯭ꯔꯦꯠ ꯁꯦꯁꯟ ꯗꯥ ꯑꯗꯨ ꯉꯥꯛꯇꯅꯤꯗꯅ ꯍꯟꯗꯛꯇꯤ ꯑꯁ ꯃꯤ ꯑꯅꯤ ꯂꯩꯕ ꯐꯥꯎ ꯑꯩꯁ ꯑꯩꯠꯍꯟꯗ꯭ꯔꯦꯠ ꯁꯚꯦꯟꯍꯟꯗ꯭ꯔꯦꯠ ꯑꯩꯠ ꯍꯟꯗ꯭ꯔꯦꯠ
ꯑꯃꯅ ꯐꯣꯔ ꯍꯟꯗ꯭ꯔꯦꯠ ꯁꯤꯛꯁ ꯍꯟꯗ꯭ꯔꯦꯠ ꯊ꯭ꯔꯤ ꯍꯟꯗ꯭ꯔꯦꯠ ꯐꯥꯏꯚ ꯍꯟꯗ꯭ꯔꯦꯠ ꯑꯣꯏ ꯌꯦꯡꯉꯣ ꯋꯥꯔꯦ ꯄꯨꯟꯁꯤꯁꯦ
ꯊꯕꯛ ꯁꯨꯗ꯭ꯔꯁꯨ ꯁꯨꯗ꯭ꯔꯗꯤ ꯎꯄꯥꯏ ꯂꯩꯇꯦ
ꯑꯩ ꯂꯩꯇꯦ ꯂꯥꯏꯔꯕ ꯃꯄꯣꯛꯇ ꯄꯣꯛꯂꯛꯄꯅꯤꯅꯀꯣ
ꯂꯩꯇꯦ ꯎꯄꯥꯏ ꯂꯩꯇꯦ ꯌꯨꯝꯊꯣꯛꯑꯒ ꯑꯁ ꯂꯧ ꯂꯧ ꯁꯨꯕꯅ ꯐ ꯐꯒꯗꯕ ꯃꯥꯜꯂꯦ ꯁꯤꯗ ꯂꯩꯔꯒ ꯄꯩꯁꯥꯁꯨ ꯁꯦꯕꯤꯡꯁꯨ ꯇꯧꯗꯦ
ꯀꯥꯟꯅꯗ꯭ꯔꯦꯗ ꯈꯟꯕꯨ ꯈꯜꯂꯨꯔꯒ ꯀꯣ ꯑꯁ
ꯃꯤꯒꯤ ꯈꯛꯇ ꯊꯥꯅꯕ ꯑꯣꯏꯔꯦꯅꯦ ꯅꯪꯅ ꯄꯩꯁꯥ ꯇꯥꯟꯕꯗꯨꯗꯤ